ꯑꯣ ꯇꯥꯕ꯭ꯔꯣ
ꯇꯥꯌꯦ ꯇꯥꯌꯦ
ꯎꯝ ꯅꯪ ꯁꯤꯗꯤ ꯑꯩꯅ ꯍꯦꯛ ꯊꯥꯔꯗꯤ ꯐꯖ ꯊꯤꯔꯛꯑꯣꯅꯦ
ꯔꯛꯑꯣꯅꯦ ꯏꯤꯔꯤꯁꯤꯗꯤ
ꯃꯄꯥꯏ ꯈꯪꯕ꯭ꯔꯥ
ꯈꯪꯗꯦꯗ ꯑꯩ
ꯀꯩꯗꯧꯔꯤꯅꯣ
ꯀꯩꯗꯧꯔꯤꯅꯣ ꯍꯤꯞꯄꯒ ꯂꯩꯌꯦ ꯆꯥꯛꯆꯥꯕ ꯂꯣꯏꯔꯒ
ꯑꯦꯟꯁꯥꯡ ꯆꯥꯔꯦ
ꯌꯦꯟꯁꯥꯡ ꯆꯥꯔꯦ ꯉꯁꯤꯁꯦ ꯌꯦꯟ ꯆꯥꯏ ꯉꯔꯥꯡꯒꯤꯗꯣ
ꯑꯣ
ꯑꯣ
ꯐꯤꯁꯤꯗꯤ ꯁꯨꯕ ꯂꯣꯏꯔꯕꯣ
ꯁꯨꯗ꯭ꯔꯤꯌꯦ ꯅꯣꯡ ꯇꯥꯒꯗꯧ ꯃꯥꯟꯕ ꯑꯗꯨꯒꯤ ꯌꯦꯡꯕꯅꯤꯗ ꯑꯣ ꯑꯩꯁꯨ ꯏꯆꯤꯟ
ꯀꯣꯜ ꯇꯧꯔꯒ ꯆꯟꯇꯔꯗ ꯂꯩꯌꯦ ꯃꯥ
ꯑꯣ
ꯅꯣꯡ ꯆꯨꯋꯦꯅ ꯍꯥꯏꯔꯛꯑꯦꯅꯦ
ꯑꯣ ꯏꯆꯦꯔꯣ
ꯑꯧ ꯃꯌꯥ ꯐꯥꯔꯒ
ꯑꯣ ꯑꯣ
ꯍ ꯅꯪꯗꯤ ꯀꯩꯗꯧꯔꯤꯅꯣ ꯍꯧꯖꯤꯛꯇꯤ ꯑꯩ ꯍꯥꯏ
ꯍꯥꯏ ꯑ ꯑ ꯍꯣꯢ ꯍꯣꯁꯄꯤꯇꯥꯜ ꯆꯂꯒ ꯍꯜꯂꯔ
ꯑꯣ ꯑꯃꯨꯛꯀ ꯀꯂ꯭ꯥꯁ ꯀꯂ꯭ꯥꯁ ꯆꯠꯂꯅꯤ ꯁꯤ ꯂꯣꯏꯕꯒ ꯆꯥꯛꯆꯥꯔꯒ ꯑꯣ ꯑꯣ
ꯀ꯭ꯂꯥꯁꯇ ꯂꯥꯏꯔꯤꯛ ꯇꯥꯛ
ꯈꯪꯗꯦꯗ ꯅꯨꯡꯉꯥꯏꯇꯦꯗ ꯑꯗꯨꯝ ꯂꯩꯕꯁꯨ
ꯅꯨꯡꯉꯥꯏꯔꯝꯅꯤꯌꯦ ꯑꯁ ꯑꯩꯗꯤ ꯀꯣꯂꯦꯖ ꯕꯣꯔꯗꯤꯡꯒꯤ ꯇꯨꯕꯅ ꯂꯣꯏꯔꯦꯗ
ꯆꯧꯒꯅꯨ ꯍꯥꯏ ꯆꯒꯅꯨ ꯍꯥꯏ ꯀꯣꯂꯦꯖ ꯆꯠꯅ ꯅꯨꯡꯉꯥꯏꯇ꯭ꯔꯣ
ꯕꯗꯨ ꯑꯣ ꯐꯝ ꯐꯝ ꯀꯝꯕ ꯅꯛꯄꯍꯥꯎꯔꯦꯕ
ꯗꯤꯖꯥꯏꯟꯒꯝꯅ ꯂꯧꯔꯒ
ꯏ ꯀ ꯀ ꯋꯥ ꯑꯩꯗꯤ ꯀꯣꯂꯦꯁꯅ ꯆꯠꯅꯤꯡꯉꯤꯅꯦ
ꯆꯜꯅꯤꯉꯦ
ꯍꯣꯢ
ꯑꯁ
ꯑꯁ ꯑꯩꯒꯤ ꯇꯥꯟ ꯇꯪꯒꯅꯨꯍꯦ ꯇꯪꯒꯅꯨꯍꯦ ꯍꯣꯏ ꯌꯥꯢ ꯐꯥꯏ ꯍꯣꯏ ꯍꯟꯗꯛꯇꯤ ꯍꯥꯞꯇꯦ
ꯇꯍꯟꯗ ꯃꯥꯄꯥ
ꯍꯥꯞꯇꯦꯕ ꯍꯟꯗꯛꯇꯦ
ꯑꯣ
ꯑꯣ
ꯑꯁ ꯑꯩꯈꯣꯏꯗꯤꯥ
ꯑ
ꯀꯥ ꯑꯦꯚ꯭ꯔꯤ ꯋꯥꯟ ꯑꯥꯅꯤꯡ ꯄꯥꯁꯋꯥꯔ ꯇꯥꯡꯗꯣꯢꯕ ꯔꯤ ꯇꯥꯜꯕꯅꯦꯕ ꯊꯕꯛ ꯑꯃꯅꯦ ꯑꯗꯨꯝ ꯋꯥꯅꯔꯒ ꯂꯣꯏꯈ꯭ꯔꯗꯤ ꯑꯗꯨꯝ ꯇꯥꯎꯔꯒ ꯂꯥꯛꯅꯤ ꯄꯥꯁꯋꯥꯔꯗꯨ ꯅꯝꯔꯒ ꯇꯥꯕ꯭ꯔꯣ ꯍꯂꯣ ꯍꯜꯂꯣ ꯇꯥꯕ꯭ꯔꯣ ꯍꯜꯂꯣ ꯍꯜꯂꯣ